ꯍꯜꯂꯣ ꯇꯥꯏ ꯇꯥꯏ ꯁ ꯉꯗꯥꯥꯏ
ꯁꯣꯏꯅ ꯇꯥꯕꯤꯕ꯭ꯔꯣ
ꯇꯥꯏꯌꯦ ꯇꯥꯏꯌꯦ ꯀꯩꯀꯩ ꯃꯊꯦꯜ ꯁꯦꯝꯕꯗꯧꯅ
ꯃꯊꯦꯜꯒꯤ ꯋꯥꯗꯤ ꯑꯗꯨꯝ ꯍꯥꯎꯗꯤ ꯍꯥꯎꯔꯕꯅꯦ ꯑꯩ ꯉ ꯉꯁꯤꯁꯦ ꯑꯣꯛ ꯊꯥ ꯊꯣꯡꯕ
ꯀꯗꯥꯏꯗꯒꯤ
ꯑꯗꯒꯤꯗꯒꯤꯗꯤ ꯕ꯭ꯔꯤꯟꯖꯥꯜꯗꯣ ꯊꯣꯡꯕ
ꯎꯝ
ꯃꯥꯅ ꯐꯦꯠꯁ ꯌꯥꯎꯔꯦ ꯄ꯭ꯔꯣꯇꯤꯟ ꯌꯥꯎꯔꯦ ꯂꯣꯏ ꯁꯨꯔꯦ ꯉꯁꯤ ꯉꯁꯤ ꯑꯂꯨ ꯌꯥꯎꯔꯦ ꯀꯥꯔꯕꯣꯍꯥꯏꯗ꯭ꯔꯦꯠ ꯌꯥꯎꯔꯦ ꯆꯥꯛꯈ꯭ꯔꯦ ꯄꯥꯔꯦ ꯎꯝ ꯅꯤꯗ
ꯑꯩꯅ ꯍꯥꯏꯕꯗꯤ ꯀꯗꯥꯏꯗꯒꯤ ꯁꯥ ꯂꯧꯔꯛꯄꯅꯣ ꯍꯥꯏꯕꯅꯤꯗ
ꯁꯥꯗꯤ ꯑꯩꯈꯣꯏ ꯃꯅꯥꯛꯇ ꯂꯩꯌꯦ ꯑꯗꯨꯝ ꯂꯧꯔꯛꯄꯅ
ꯂꯩꯕ꯭ꯔꯥꯅꯦ ꯑꯃꯨꯛꯀ
ꯉꯁꯤ ꯂꯅꯦ ꯉꯔꯥꯡꯒꯤ ꯑꯩ ꯉꯔ ꯉꯔꯥꯡꯒꯤ ꯌꯦꯟꯁꯥꯡꯅꯤꯗ
ꯀꯣꯟꯅꯒꯗ꯭ꯔꯣ
ꯌꯥꯔꯅꯤ ꯑꯗꯨꯝ ꯉꯁꯥꯏ ꯕ꯭ꯔꯦꯗꯀ ꯈꯔ ꯆꯥꯔꯨꯔꯕꯅꯤ ꯑꯗꯨꯗꯣ
ꯎꯝ ꯎ ꯐꯔꯦ ꯐꯔꯦ ꯑꯗꯨꯗꯤ ꯑꯣ ꯉꯁꯥꯏ ꯏꯃꯥꯟꯅꯕꯤꯗ ꯐꯣꯟ ꯇꯧꯔꯛꯑꯦꯕ
ꯑꯝ
ꯃꯥꯅ ꯉꯁꯤꯁꯦ ꯃꯥꯁꯨ ꯊꯕꯛ ꯌꯥꯝ ꯇꯧꯋꯦꯅ ꯍꯥꯏꯕ ꯉꯁꯤꯁꯦ
ꯑꯝ
ꯃꯆꯥꯁꯨ ꯇꯨꯝꯍꯟꯕ ꯑꯗꯨ ꯑꯣꯏꯔꯁꯨ ꯑꯗꯨꯝ ꯇꯧꯕ ꯌꯥꯕꯁꯤꯡꯁꯨ ꯇꯧꯕ
ꯑꯗꯨꯗꯨꯗ ꯃꯥꯁꯨ ꯅꯨꯡꯉꯥꯏꯌꯦꯅ ꯍꯥꯏꯔꯛꯄ ꯍꯟꯗꯛꯁꯦ ꯈꯔ
ꯎꯝ ꯀꯗꯥꯏꯗ ꯂꯩꯕꯅꯣ ꯃꯣꯏꯁꯦ
ꯑꯁ ꯀꯥꯏ ꯍꯥꯏꯒꯗꯕꯅꯣ ꯑꯁ ꯑꯩꯁꯤꯦꯕꯨ ꯀꯃꯥꯏꯅ ꯖꯒꯥ ꯇꯥꯛꯁꯤꯒꯦ ꯕꯤ ꯑꯦꯁ ꯑꯦꯐ ꯔꯣꯝꯗ ꯂꯝꯐꯦꯜꯒꯤ ꯕꯤ ꯑꯦꯁ ꯑꯦꯐ ꯔꯣꯝꯗ
ꯑꯣ
ꯑꯗꯨ ꯔꯣꯝꯗꯨꯗ
ꯅꯣꯏ ꯀꯟꯒꯔꯥ
ꯑꯁꯃꯤ ꯅꯨꯄꯥꯗꯨꯅꯦ ꯑꯗꯨꯔꯣꯝꯗꯨꯒꯤꯅꯦ ꯍꯥꯏꯁꯦ ꯅꯨꯄꯤ ꯏꯃꯥꯟꯅꯕꯤꯅꯤꯅ ꯑꯩꯈꯣꯏ ꯈꯨꯟꯅꯤꯗꯅ
ꯅꯨꯄꯥꯗꯣ ꯀꯔꯤ ꯈꯨꯟꯅꯣ ꯍꯥꯏꯕꯅꯦ
ꯅꯨꯄꯥꯗꯨꯅꯦ ꯍꯥꯏꯁꯦ ꯕꯤ ꯑꯦꯁ ꯑꯦꯐꯀꯤ ꯃꯣꯏ ꯀꯦꯝꯦꯝ ꯔꯣꯝꯗꯒꯤꯅꯤ ꯑꯗꯨꯗ ꯂꯩꯕ ꯈꯨꯟꯗꯒꯤꯅꯦ ꯍꯥꯏꯔꯒ
ꯀꯔꯤꯒꯤ ꯀꯔꯤ ꯈꯨꯟꯅꯧꯕꯅꯣ
ꯅꯪ ꯈꯪꯉꯣꯅ ꯍꯥꯏꯔꯁꯨ
ꯑꯁ
ꯑꯁꯦꯡꯕꯅꯦ ꯍꯥꯏꯁꯦ ꯑꯩꯅ ꯍꯥꯏꯕꯗ ꯑꯗꯨꯝ ꯒ꯭ꯌꯥꯟ ꯇꯥꯕ ꯌꯥꯔꯕꯅꯤꯅ
ꯇꯥꯕ꯭ꯔ
ꯇꯥꯗ
ꯇꯥꯗꯕꯁꯨ ꯌꯥꯔꯦ ꯅꯪ ꯀꯃꯥꯏꯅ ꯇꯧꯒꯅꯤ ꯂꯥꯏꯔꯤꯛ ꯄꯥꯕꯗꯤ
ꯂꯥꯏꯔꯤꯛ ꯄꯥꯕꯁꯤ ꯌꯦꯡꯒꯅꯤ
ꯃꯤꯅꯤꯠ ꯀꯨꯟꯊ꯭ꯔꯥꯗ ꯑꯣꯏꯔꯁꯨ ꯆꯥꯕ ꯂꯣꯏꯔꯀꯥꯟꯗꯅ ꯄꯥꯎ ꯐꯪꯕ꯭ꯔꯥ
ꯎꯝ
ꯅꯣꯡꯃꯒꯤꯗꯤ ꯈꯔ ꯁꯣꯏꯗꯅꯤꯉꯥꯏ
ꯇꯧꯅꯦ ꯑꯩ ꯉꯁꯥꯏꯁꯨ ꯌꯦꯡꯕꯅꯦ ꯑꯗꯣ ꯉꯁꯤ ꯌꯦꯡꯒꯦ ꯑꯃꯨꯛ ꯗꯤꯁꯤꯖꯟ ꯃꯦꯀꯤꯡ ꯌꯦꯡꯒꯦ ꯌꯦꯡꯉꯁꯦ
ꯎꯝ
ꯗꯤꯁꯤꯖꯟ ꯃꯦꯀꯤꯡ ꯍꯥꯏꯕꯁꯦ ꯍꯧꯖꯤꯛꯀꯥꯟꯗꯤ ꯃꯦꯅꯦꯖꯔꯦꯜ ꯄꯣꯁꯀꯤꯗꯤꯀꯣ ꯑꯗꯨꯝ ꯍꯥꯞꯇ꯭ꯔꯕ ꯌꯥꯗ꯭ꯔꯕ ꯑꯗꯨꯒꯨꯝꯕ ꯁꯕꯖꯦꯛꯅꯦꯕ
ꯑꯗꯨꯅ ꯃꯥꯔ ꯀꯌꯥꯗ ꯂꯥꯛꯅꯤꯉꯥꯏ
ꯇꯦꯟ ꯃꯥꯔꯛꯁ ꯑꯗꯨ ꯃꯦꯔꯤꯠꯇ ꯆꯟꯗꯦ ꯑꯗꯨꯕꯨ ꯀ꯭ꯋꯥꯂꯤꯐꯥꯏꯤꯡ ꯑꯣꯏꯒꯗꯕ
ꯑꯆꯥ
ꯃꯅꯦꯖꯔꯦꯜ ꯄꯣꯁ ꯅꯥꯕꯥꯔꯠꯀꯨꯝꯕ ꯑꯥꯔ ꯕꯤ ꯑꯥꯏꯒꯨꯝꯕꯁꯦ ꯑꯗꯨꯒ ꯑꯦꯅꯤ ꯀꯝꯄꯅꯤꯒꯤ ꯑꯩꯆ ꯑꯥꯔ ꯑꯣꯏꯕ ꯑꯗꯨꯒꯨꯝꯕꯒꯤꯁꯦ ꯃꯣꯏꯒꯤꯁꯦ ꯀꯝꯄꯅꯤꯒꯤ ꯁꯦꯀ꯭ꯔꯦꯇꯔꯤ ꯑꯣꯏꯕ ꯑꯗꯨꯒꯨꯝꯕ ꯃꯣꯏꯒꯤꯁꯦ ꯑꯁꯤ ꯁꯤꯒꯤ ꯇꯣꯄꯤꯛꯁꯦ ꯀꯝꯄꯜꯁꯔꯤꯅꯦꯕ ꯃꯣꯏꯁꯦ
ꯎꯝ
ꯗꯤꯁꯤꯖꯟ ꯃꯦꯀꯤꯡꯁꯦ
ꯑꯆꯥ
ꯌꯥꯝ ꯏꯟꯇꯔꯦꯁꯇꯤꯡ ꯑꯣꯏꯕ ꯖꯍꯥꯟꯅꯤꯗ
ꯑꯣꯏꯒꯅꯤ ꯂꯥꯏꯔꯤꯛ ꯄꯥꯅꯤꯡꯕꯁꯤꯡꯒꯤꯗꯤ
ꯂꯥꯏꯔꯤꯛ ꯂꯥꯏꯔꯤꯛ ꯅꯠꯇꯦ ꯁꯤꯁꯦ ꯂꯥꯏꯔꯤꯛ ꯅꯠꯇꯦ ꯅꯠꯇꯦ ꯂꯥꯏꯔꯤꯛꯅꯦꯅ ꯈꯟꯕꯤꯔꯣꯏꯗꯕꯅꯤ ꯁꯤꯁꯦ ꯁꯄꯣꯁ ꯏꯁꯥꯃꯛꯁꯦ ꯊꯕꯛ ꯑꯃ ꯇꯧꯔꯤꯅꯤꯅꯦꯀꯣ ꯑꯦꯁ ꯑꯦ ꯂꯤꯗꯔ ꯑꯃ ꯂꯤꯗꯔ ꯑꯃꯒꯤꯁꯦ ꯏꯚꯟ ꯆꯔꯁꯇ ꯏꯚꯟ ꯈꯨꯡꯒꯪꯗ ꯏꯚꯟ ꯀ꯭ꯂꯞꯇꯀꯣ ꯁꯤ ꯑꯗꯨꯝ ꯀꯥꯟꯅꯕꯅꯦ ꯁꯤꯁꯦ ꯗꯤꯁꯤꯖꯟ ꯂꯧꯕꯁꯦ ꯀꯃꯥꯏꯅ ꯗꯤꯁꯤꯖꯟ ꯂꯧꯒꯅꯤ ꯏꯟꯐꯣꯔꯃꯦꯁꯟꯁꯦ ꯐꯤꯞꯇꯤ ꯐꯤꯞꯇꯤ ꯂꯩꯕꯒꯥꯟꯗ ꯀꯃꯥꯏꯅ ꯂꯧꯒꯅꯤ ꯀꯔꯤꯁꯨ ꯂꯩꯇꯕ ꯀꯥꯟꯗ ꯀꯃꯥꯏꯅ ꯗꯤꯁꯤꯖꯟ ꯂꯧꯒꯅꯤ ꯑꯗꯨꯒ ꯑꯣꯄꯤꯅꯤꯌꯟ ꯃꯌꯥꯝ ꯑꯃ ꯂꯩꯕ ꯀꯥꯟꯗ ꯀꯃꯥꯏꯅ ꯂꯧꯒꯅꯤ ꯁ ꯏꯁ ꯀꯟꯐꯔꯃꯦꯁꯟ ꯥꯏꯁ ꯑꯩꯈꯣꯏ ꯗꯤꯖꯟꯁꯦ ꯕꯥꯏ ꯆꯠꯂꯛꯄ ꯃꯇꯝꯗ ꯂꯩꯕꯀꯣ ꯑꯗꯨ ꯀꯃꯥꯏꯅ ꯊꯣꯛꯍꯟꯂꯣꯏ ꯊꯥꯛꯍꯟ ꯊꯣꯛꯍꯟꯂꯣꯢ ꯕꯅꯣ ꯀꯥꯏꯅꯦꯀꯣ
ꯎꯝ
ꯂꯤꯗꯔ ꯑꯣꯏꯕꯒ ꯍꯥꯏꯁꯦ ꯏꯚꯟ ꯐꯦꯃꯤꯂꯤ ꯃꯅꯨꯡꯗ ꯏꯃꯨꯡ ꯃꯅꯨꯡꯗꯁꯨ ꯂꯤꯗꯔ ꯍꯥꯏꯕꯁꯤ ꯂꯥꯏꯔꯤꯛꯀꯤꯗꯪ ꯅꯠꯇꯦ ꯁꯤꯁꯦ ꯑꯩ ꯃꯣꯏꯅ ꯑꯗꯨꯒꯤꯗꯃꯛꯇ ꯏꯟꯀꯣꯄꯔꯦꯠ ꯇꯧꯕꯅꯤꯅ ꯑꯣꯐꯤꯁꯇꯨꯁꯦ ꯀꯟꯐ꯭ꯂꯤꯛ ꯌꯥꯝ ꯊꯣꯛꯑꯦꯕ ꯏꯕꯟ ꯂꯦꯕꯔ ꯃꯅꯨꯡꯗ ꯀꯣꯂꯤꯛ ꯃꯅꯨꯡꯗꯀꯣ ꯑꯗꯨꯒ ꯕꯣꯁꯀ ꯀꯣꯂꯤꯛ ꯕꯣꯁꯀ ꯏꯁꯇꯥꯐ ꯏꯁꯇꯥꯐ ꯃꯁꯦꯟ ꯕꯣꯁ ꯃꯁꯦꯟ ꯀꯣ ꯁꯤꯁꯦ ꯀꯃꯥꯏꯅ ꯇꯦꯀꯜ ꯇꯧꯕꯒꯅꯤ ꯁꯤ ꯀꯟꯐ꯭ꯂꯤꯛꯁꯦ ꯏꯟꯇꯔꯦꯁ ꯀꯟꯐ꯭ꯂꯤꯛ ꯑꯣꯐ ꯏꯟꯇꯔꯦꯁꯁꯦ ꯌꯥꯝꯅ ꯌꯥꯝꯅ ꯊꯣꯛꯍꯟꯕ ꯑꯗꯨꯒꯨꯝꯕ ꯄꯣꯠꯅꯦ ꯁꯤꯁꯦ ꯏꯚꯟ ꯚꯤꯂꯦꯖ ꯃꯅꯨꯡꯗꯁꯨ ꯀꯣ ꯈꯨꯟ ꯃꯅꯨꯡꯗꯁꯨ ꯚꯤꯂꯦꯖ ꯑꯣꯊꯣꯔꯤꯇꯤꯒꯤ ꯃꯔꯛꯇꯁꯨ ꯀꯣ ꯏꯚꯦꯟ ꯆꯔꯆꯇꯁꯨ ꯍꯥꯏꯗꯤ ꯁꯤꯗꯤꯀꯣ ꯁꯣꯁꯥꯏꯇꯤꯗ ꯑꯗꯨꯝ ꯊꯣꯛꯄ ꯄꯣꯠꯅꯦꯕ ꯁꯤꯁꯦ ꯑꯗꯨꯗꯤ ꯂꯤꯗꯔ ꯍꯥꯏꯕꯁꯤꯗꯤ ꯑꯩꯈꯣꯏ ꯑꯗꯨꯝ ꯏꯟ ꯁꯃꯣꯏ ꯑꯣꯏꯗꯤ ꯌꯥꯗꯅꯀꯣ ꯑꯗꯨꯝ ꯑꯃ ꯅꯠꯇ꯭ꯔꯒ ꯑꯃꯗꯤ ꯑꯗꯨꯝ ꯑꯩꯈꯣꯏ ꯂꯤꯗꯔꯒꯤ ꯄꯣꯠꯇ ꯑꯗꯨꯝ ꯂꯧꯔꯛꯄ ꯃꯇꯥꯡ ꯂꯩꯕꯅꯦꯕꯀꯣ ꯑꯗꯨ ꯀꯥꯟꯗ
ꯑꯁ ꯑꯗꯨꯒ ꯑꯗꯨꯃꯥꯏꯅ ꯍꯥꯏꯔꯗꯤ ꯑꯁꯤꯒꯨꯝꯕꯁꯤꯗꯤ ꯁꯤ ꯑꯟꯁꯔꯁꯦ ꯑꯁꯤꯃꯛꯅꯤ ꯍꯥꯏꯕꯗꯤ ꯅꯠꯇꯕ ꯑꯗꯨ ꯑꯣꯏꯔꯁꯨ ꯃꯇꯝ ꯃꯐꯝꯒꯤ ꯃꯇꯨꯡ ꯏꯟꯅ ꯁꯤꯖꯤꯟꯅꯅꯤꯡꯉꯥꯏ ꯁꯤꯖꯤꯟꯅꯕ ꯉꯝꯕꯒꯤꯗ ꯅꯠꯇ꯭ꯔ ꯅ ꯑꯅ ꯍꯥꯏꯁꯦ
ꯎꯝ ꯑꯗꯨꯅꯦ ꯃꯥꯅꯦ
ꯑꯗꯨ ꯑꯣꯏꯔꯗꯤ ꯏꯁꯥ ꯏꯁꯥꯗ ꯑꯋꯥꯕ ꯅꯨꯡꯉꯥꯏꯕ ꯈꯔ ꯊꯦꯡꯅꯗ꯭ꯔꯗꯤ ꯗꯥꯢꯔꯦꯛ ꯍꯥꯏꯕꯗꯤ ꯂꯥꯏꯔꯤꯛꯇ ꯐꯪꯕ ꯄꯣꯠ ꯆꯩ ꯅꯠꯇꯦꯗꯅ ꯑꯗꯨ ꯑꯣꯏꯔꯗꯤ ꯅꯪꯅ ꯍꯥꯏꯕꯒꯤ ꯃꯑꯣꯡꯗ ꯍꯥꯏꯔꯗꯤ
ꯃꯣꯏ ꯊꯤꯑꯣꯔꯤ ꯈꯔ ꯂꯩꯕꯅꯦ ꯂꯩꯕꯕꯨꯗꯤꯀꯣ ꯍꯣꯏ ꯑꯗꯨꯝ ꯑꯗꯨꯕꯨ ꯃꯁꯤꯁꯦ ꯄ꯭ꯔꯦꯛꯇꯤꯀꯦꯜꯂꯤ ꯇꯒꯤꯁꯨꯗꯤ ꯑꯦꯛꯁꯄꯤꯔꯤꯌꯦꯟꯁ ꯇꯧꯔꯒ ꯑꯗꯨꯝ ꯑꯗꯨꯗ ꯀꯩꯅꯣ ꯇꯧ ꯈꯨꯝꯕꯁꯨ ꯉꯝꯕ ꯌꯥꯎꯋꯦ ꯅꯠꯇ꯭ꯔꯒ ꯃꯣꯗꯦꯜꯒꯨꯝꯕ ꯈꯔ ꯇꯦꯛꯅꯤꯀꯦꯜ ꯑꯣꯏꯕꯁꯨ ꯌꯥꯎꯕꯅꯤꯗ ꯃꯣꯏꯒꯤ ꯀꯃꯥꯏꯅ ꯁꯥꯏꯀꯣꯂꯣꯖꯤꯀꯦꯜ ꯀꯃꯥꯏꯅ ꯀꯩꯅꯣ ꯇꯧꯒꯅꯤ ꯍꯥꯏꯕꯒ ꯑꯗꯨꯒꯨꯝꯕꯀꯣ ꯀꯩꯅꯣ ꯆꯪꯕꯅꯦ ꯑꯦꯅꯥꯂꯥꯏꯁꯤꯁ ꯀ꯭ꯋꯥꯟꯇꯤꯇꯦꯇꯤꯞ ꯑꯦꯅꯥꯂꯥꯏꯁꯤꯁ ꯀ꯭ꯋꯥꯂꯤꯇꯦꯇꯤꯞ ꯑꯦꯅꯥꯂꯥꯏꯁꯤꯁ ꯀꯥꯏꯅꯀꯣ ꯃꯅꯨꯡꯗꯨꯗ ꯑꯩꯅ ꯈ꯭ꯋꯥꯏꯗꯒꯤ ꯄꯥꯝꯕꯁꯦ ꯄꯥꯔꯦꯇꯣ ꯑꯅꯥꯂꯥꯏꯁꯤꯁ ꯍꯥꯏꯕꯁꯤꯅꯦꯕꯀꯣ ꯐꯔꯦ ꯇꯣ ꯑꯅꯥꯂꯥꯏꯖꯁ ꯍꯥꯏꯃꯤꯁ ꯑꯩ ꯈꯤꯇꯪ ꯍꯥꯏꯒꯦꯀꯣ ꯑꯦꯠꯇꯤ ꯕꯥꯏ ꯇ꯭ꯋꯦꯟꯇꯤ ꯔꯨꯜꯅꯦꯕꯀꯣ ꯑꯦꯠꯇꯤ ꯏꯁ ꯇꯨ ꯇ꯭ꯋꯦꯟꯇꯤ ꯔꯨꯜ ꯆꯥꯝꯃꯒꯤ ꯃꯅꯨꯡꯗ ꯏꯟꯄꯨꯠ ꯇ꯭ꯋꯦꯟꯇꯤ ꯄꯥꯔꯁꯦꯟ ꯄꯤꯔꯒ ꯑꯩꯠꯇꯤ ꯑꯩꯠꯇꯤ ꯄꯥꯔꯁꯦꯟ ꯔꯤꯖꯜ ꯐꯪꯕ ꯄꯔꯦꯇꯣ ꯑꯅꯥꯂꯥꯏꯁꯤꯁ ꯍꯥꯏꯕꯁꯦ ꯑꯩꯈꯣꯏꯒꯤꯁꯦ ꯑꯩꯈꯣꯏꯁꯦ ꯑꯅꯝꯕ ꯏꯁꯃꯥꯔꯠ ꯋꯛ ꯀꯧꯋꯦꯕ ꯁꯤꯁꯦꯀꯣ ꯑꯩꯈꯣꯏꯗꯤ ꯁꯨꯔꯒ ꯁꯨꯔꯒ ꯁꯨꯕꯗꯤ ꯑꯗꯨꯝ ꯐꯪꯉꯤꯅꯀꯣ ꯑꯗꯣ ꯍꯧꯖꯤꯛꯀꯤ ꯃꯦꯊꯣꯠꯅ ꯍꯥꯏꯔꯤꯁꯤꯅꯀꯣ ꯏꯚꯟ ꯁ꯭ꯇꯗꯤ ꯇꯧꯕ ꯏꯚꯟ ꯌꯨ ꯄꯤ ꯑꯦꯁ ꯁꯤ ꯊꯩ ꯑꯦꯅꯤ ꯑꯦꯛꯖꯥꯝ ꯊꯕꯁꯦ ꯅꯪꯅ ꯃꯥꯥꯡꯛ ꯐꯦꯠꯆꯤꯡ ꯒꯥ ꯇ꯭ꯋꯦꯟꯇꯤ ꯄꯔꯁꯦꯟ ꯇ꯭ꯋꯦꯟꯇꯤ ꯄꯔꯁꯦꯟ ꯏꯐꯔꯠ ꯄꯤꯔꯒ ꯑꯦꯠꯇꯤ ꯄꯥꯔꯁꯦꯟ ꯏꯐꯤꯁꯦꯟꯁꯤꯗꯣ ꯄꯨꯊꯣꯛꯄ ꯉꯝꯕ ꯑꯗꯨꯒꯨꯝꯕ ꯇꯦꯛꯅꯤꯛꯅꯦꯕꯀꯣ
ꯎꯝ
ꯑꯦꯥꯏꯁꯤꯁ ꯍꯥꯏꯁ ꯁꯤ ꯑꯣꯐꯤꯁꯇꯁꯨ ꯀꯥꯟꯅꯕ ꯏꯚꯟ ꯏꯁꯄꯦꯁꯜꯂꯤ ꯄ꯭ꯔꯥꯏꯚꯦꯠ ꯀꯝꯄꯅꯤꯒꯨꯝꯕꯗꯁꯦ ꯕꯣꯁꯅ ꯌꯦꯡꯗꯣꯏꯁꯦ ꯄꯔꯠꯇꯣ ꯑꯅꯥꯂꯥꯏꯁꯤꯁ ꯇꯧꯧꯕꯅꯦꯕ ꯈꯪꯕ꯭ꯔꯥ
ꯎꯝ
ꯃꯥꯒꯤ ꯂꯩꯔꯤꯕ ꯏꯁꯇꯥꯐ ꯃꯌꯥꯝꯗꯨꯗ ꯁꯤ ꯃꯌꯥꯝ ꯁꯤꯒꯤꯁꯤꯦ ꯑꯥ
ꯃꯁꯤꯒꯤ ꯀꯟꯦꯞꯁꯦ ꯎ
ꯃꯣꯏꯗ ꯑꯦꯋꯦꯔ ꯇꯧꯍꯜꯂꯒꯀꯣ
ꯎꯝ
ꯈꯪꯍꯜꯂꯒ ꯃꯣꯏ ꯀꯩꯅꯣ ꯇꯧꯗ꯭ꯣꯏꯅꯦꯕ ꯀꯝꯄꯅꯤꯗꯨꯕꯨ ꯌꯥꯝꯅ ꯄ꯭ꯔꯗꯛꯇꯤꯞ ꯑꯣꯏꯍꯟꯕꯀꯣ ꯑꯗꯨꯒꯨꯝꯕꯒꯤ ꯃꯦꯊꯣꯠ ꯑꯃ ꯍꯥꯏꯇꯥꯔꯦꯅꯦꯀꯣ
ꯎꯝ ꯑꯗꯨ ꯑꯣꯏꯔꯗꯤ ꯅꯪꯅ ꯈꯟꯕꯗ ꯅꯪ ꯊꯥꯏꯅ ꯃꯄꯥꯟꯗꯁꯨ ꯂꯩꯔꯝꯃꯦꯗꯅ ꯑꯗꯨ ꯃꯇꯝꯗ ꯃꯤꯁ ꯁꯤ ꯅꯪ ꯃꯈꯜ ꯁꯨꯅꯗꯤ ꯈꯔ ꯊꯦꯡꯅꯔꯦꯕꯀꯣ ꯊꯦꯡ ꯃꯇꯝꯁꯦ ꯅꯪꯅ ꯍꯥꯏꯔꯤꯕ ꯑꯁꯤꯁꯦ ꯑꯥꯗ ꯂꯩꯔꯤꯕ ꯃꯤꯁꯤꯡꯗꯨꯗ ꯆꯂꯥꯏꯕ ꯃꯇꯝꯗ ꯍꯥꯏꯕꯗꯤ ꯑꯣꯏꯊꯣꯛꯄ ꯌꯥꯏ ꯍꯥꯏꯕ꯭ꯔꯥ ꯅꯠꯇ꯭ꯔꯒ ꯅꯪ ꯇꯧꯔꯛꯀꯗꯕꯣ ꯍꯥꯏꯕ
ꯃꯁꯤꯗꯤ ꯃꯁꯤꯗꯤ ꯍꯣꯏ ꯑꯗꯨꯝ ꯎꯝ ꯑꯣꯏꯊꯣꯛꯄ ꯌꯥꯏ ꯗꯦꯐꯤꯅꯦꯠꯂꯤ ꯀꯣ ꯍꯥꯏꯗꯤ ꯑꯣꯏꯊꯣꯛꯄ ꯌꯥꯏ ꯃꯔꯝꯗꯤ ꯃꯁꯤꯗꯤ ꯁꯨꯃꯥꯏꯅ ꯇꯧ ꯍꯥꯏꯕ ꯄꯣꯠꯇꯤ ꯂꯩꯇꯦꯕꯀꯣ ꯕꯠ ꯇꯧꯔꯤꯕ ꯃꯦꯅꯦꯖꯔ ꯇꯧꯔꯤꯕ ꯕꯣꯁꯇꯨꯒꯤ ꯁꯤꯗꯤ ꯆꯞ ꯆꯥꯕ ꯁꯤ ꯇꯧꯒꯗꯧꯕꯅꯤ ꯍꯥꯏꯕ ꯂꯩꯇꯦ ꯑꯗꯨꯕꯨ ꯃꯗꯨꯒꯤ ꯀꯟꯁꯦꯞ ꯃꯗꯨꯒꯤ ꯑꯥꯏꯗꯤꯌꯥ ꯃꯗꯨꯒꯤ ꯀꯩꯅꯣꯗꯣ ꯁꯤꯖꯤꯟꯅꯧ ꯒ꯭ꯌꯥꯟꯗꯣ ꯁꯤꯖꯤꯟꯅꯧ ꯍꯥꯏꯕꯅꯤꯗ ꯑꯗꯨꯇꯥꯔꯒꯗꯤ ꯀꯃꯥꯏꯅ ꯀꯃꯥꯏꯅ ꯃꯤꯅꯤꯃꯝ ꯀꯃꯥꯏꯅ ꯌꯥꯝꯗꯕꯤꯗ ꯇꯧꯔꯒ ꯀꯃꯥꯏꯅ ꯑꯥꯎꯠꯄꯨꯠ ꯔꯤꯖꯜꯁꯦ ꯑꯩꯈꯣꯏ ꯀꯃꯥꯏꯅ ꯌꯥꯝ ꯄꯨꯊꯣꯛꯀꯅꯤ ꯍꯥꯏꯕꯒꯤ ꯄꯣꯠꯇꯨꯅꯤꯅ ꯃꯁꯤꯁꯦ ꯑꯩꯈꯣꯏ ꯄꯨꯟꯁꯤꯗꯁꯨ ꯑꯗꯨꯝ ꯀꯥꯟꯅꯕ ꯍꯥꯏꯇꯥꯔꯦꯀꯣ ꯂꯧ ꯁꯨꯕꯗ ꯑꯣꯏꯒꯦꯔꯥ ꯑꯥꯏꯛ ꯄꯥꯕꯗ ꯑꯣꯏꯒꯦꯔꯥ ꯂꯥꯏꯔꯤꯛ ꯄꯥꯕꯗꯁꯨ ꯄꯨꯡ ꯄꯥꯝ ꯄꯥꯕꯗ ꯍꯧꯖꯤꯛ ꯍꯣꯏ ꯈꯪꯍꯟꯕꯗꯤ ꯀꯥꯟꯅꯩ ꯑꯗꯨꯕꯨ ꯑꯦꯛꯖꯥꯝꯒꯤ ꯄꯣꯏꯟ ꯑꯣꯐ ꯚ꯭ꯌꯨꯗꯗꯤ ꯃꯥꯔꯛ ꯏꯁꯀꯣꯔꯤꯡ ꯑꯦꯔꯤꯌꯥ ꯖꯒꯥ ꯂꯩꯀꯣ ꯑꯗꯨꯗ ꯍꯦꯟꯅ ꯐꯣꯀꯁ ꯄꯤꯕ ꯑꯗꯨꯟ ꯇꯥꯔꯒꯗꯤ ꯑꯗꯨ ꯑꯥꯏꯗꯦꯟꯇꯤꯐꯥꯏ ꯇꯧ ꯑꯗꯨ ꯈꯟꯗꯣꯛꯄ ꯑꯗꯨ ꯃꯌꯥꯝꯗꯣ ꯇꯧꯔꯒꯗꯤ
ꯎꯝ
ꯃꯇꯝ ꯃꯇꯝꯒꯤ ꯂꯤꯃꯤꯇꯦꯠ ꯃꯇꯝ ꯌꯥꯝꯗꯕꯁꯤꯅ ꯃꯔꯝ ꯑꯣꯏꯔꯒꯀꯣ ꯑꯗꯨꯝ ꯀꯣꯕꯔꯁꯨ ꯇꯧꯕ ꯉꯝꯒꯅꯤ ꯑꯗꯨꯒ ꯑꯗꯨꯗꯒꯤ ꯄꯣꯠꯇꯣ ꯉꯝꯒꯅꯤ ꯍꯥꯏꯕꯅꯤꯗ
ꯑꯣ
ꯑꯗꯨꯒꯨꯝꯕꯁꯨ ꯂꯩꯌꯦ ꯀꯣ
ꯎꯝ
ꯌꯥꯝ ꯀꯥꯟꯅꯕꯅꯦ ꯑꯩꯗꯤ ꯗꯤꯁꯤꯖꯟ ꯀꯨꯀꯤꯡꯁꯤꯅ ꯑꯩꯅ ꯈ꯭ꯋꯥꯏꯗꯒꯤ ꯄꯥꯝꯕ ꯁꯤ ꯇꯣꯄꯤꯛꯁꯤꯅꯦ ꯑꯩꯅ ꯑꯇꯩ ꯃꯌꯥꯝꯁꯨ ꯂꯩꯀꯣ ꯑꯗꯨꯒ ꯁꯤ ꯇꯣꯄꯤꯛꯁꯦ ꯌꯥꯝ ꯄꯥꯝꯃꯦꯇꯥꯥꯔꯦꯅꯦ ꯌꯥꯝ ꯂꯩ ꯎꯝ ꯏꯟꯇꯨꯤꯁꯟ ꯍꯥꯏꯕꯒꯨꯝꯕ ꯑꯩ ꯃꯃꯤꯡ ꯀꯥꯎꯈ꯭ꯔꯦꯀꯣ ꯃꯌꯥꯝꯁꯤꯅ ꯀꯔꯤ ꯍꯥꯏ ꯅꯣꯔꯃꯦꯜꯂꯤ ꯑꯩꯈꯣꯏ ꯃꯍꯧꯁꯥ ꯀꯔꯤ ꯀꯔꯤ ꯇꯧꯕꯅꯣ ꯍꯥꯏꯕ ꯀꯥꯟꯗ ꯃꯤꯅ ꯑꯩꯈꯣꯏꯅꯁꯨ ꯄꯁ ꯍꯥꯟꯅ ꯄ꯭ꯔꯤ ꯀꯟꯁꯦꯞꯁꯟ ꯂꯩꯅꯀꯣ ꯄ꯭ꯔꯤ ꯄ꯭ꯔꯁꯦꯞꯁꯟꯒꯤ ꯑꯗ ꯑꯥ ꯑꯁꯤꯗꯤ ꯁꯤꯅꯤ ꯍꯥꯏꯕ ꯇꯧꯗ꯭ꯔꯤꯉꯩꯗꯒꯤꯁꯨ ꯑꯩꯈꯣꯏꯅ ꯖꯁ ꯇꯧꯕ ꯍꯥꯟꯅꯀꯣ ꯑꯗꯨꯒ ꯗꯤꯁꯤꯖꯟ ꯂꯧꯕ ꯑꯗꯨꯁꯨ ꯌꯥꯗꯦꯕ ꯀꯣ ꯑꯗꯨꯒ ꯊꯥꯏꯅꯗꯒꯤ ꯆꯠꯅꯔꯛꯄ ꯇ꯭ꯔꯦꯟꯗꯨꯗ ꯁꯨꯃꯥꯏꯅ ꯇꯧꯕꯅꯤꯅ ꯑꯣ ꯁꯤꯗꯤ ꯁꯨꯃꯥꯏꯅ ꯇꯧꯕꯅꯤ ꯍꯥꯏꯕꯒꯁꯨ ꯃꯁꯤꯁꯦ ꯕꯥꯏꯁ ꯑꯗꯨꯝ ꯂꯥꯛꯀꯅꯤ ꯃꯁꯤꯁ ꯑꯁꯤꯒꯨꯝꯕꯁꯦ ꯑꯦꯁ ꯑꯦ ꯂꯤꯗꯔ ꯇꯧꯔꯣꯏꯗꯕꯅꯦꯕꯀꯣ ꯑꯦꯠ ꯗ ꯄꯣꯏꯟ ꯑꯣꯐ ꯇꯥꯏꯝ ꯑꯗꯨꯒꯤ ꯃꯇꯝ ꯑꯗꯨꯃꯛꯇꯨꯗ ꯀꯔꯤ ꯗꯤꯁꯤꯖꯟ ꯂꯧꯒꯅꯤ ꯍꯥꯏꯕꯗꯣ ꯑꯗꯨꯒꯤ ꯑꯥ ꯑꯗꯣ ꯗꯤꯁꯥꯏꯠ ꯇꯧꯒꯗꯕ ꯦꯁ ꯍꯥꯏꯗꯤ ꯑꯗꯣꯝ ꯂꯩꯀꯣ